ꯑꯧ
ꯑꯩ ꯍꯧꯖꯤꯛ ꯒꯥꯔꯤ ꯊꯧꯔ ꯂꯩꯌꯦ
ꯋꯥꯇꯕ ꯌ ꯆꯂꯦꯕ ꯃꯥꯔꯦꯕ
ꯎꯝ ꯈꯔ ꯆꯤꯜꯂꯦ ꯍꯥꯏꯕ ꯇꯥꯔꯦ
ꯎꯝ ꯉꯁꯤꯗꯤ ꯀꯔꯤ ꯀꯔꯤ ꯊꯕꯛ ꯇꯧꯔꯒ ꯂꯩꯗꯣꯏꯅꯣ
ꯉꯁꯤꯗꯤ ꯍꯣꯔꯦꯟ ꯊꯕꯛꯁꯦ ꯑꯩ ꯉꯁꯤ ꯉꯟꯅ ꯆꯠꯄꯅꯤꯅ ꯑꯩꯈꯣꯏ ꯑꯩ ꯉꯁꯤꯗꯤ ꯑꯁꯦꯡꯕꯗꯤ ꯁꯨꯇꯤ ꯂꯧꯕꯅꯦꯕꯀꯣ ꯏ ꯄꯣ ꯈꯣꯏꯒꯤ ꯁ꯭ꯇꯥꯐꯇꯣ ꯒꯥꯔꯤ ꯊꯧꯕ ꯍꯩꯕꯗꯣ ꯌꯥꯎꯗꯕꯒꯤ ꯑꯩꯅ ꯑꯃꯨꯛ ꯄꯨꯡ ꯕꯔꯣꯒꯤ ꯃꯃꯥꯡꯗ ꯑꯩ ꯌꯨꯝꯗ ꯌ ꯑꯃꯨꯛ ꯆꯠꯀꯅꯤ ꯑꯗꯨꯅ ꯑꯩ ꯑꯌꯨꯛꯇ ꯈꯔ ꯆꯠꯄꯤꯔꯒꯦ ꯍꯥꯏꯅ ꯆꯠꯄꯤꯕ ꯑꯗꯨꯒ ꯍꯣꯔꯦꯟ ꯍꯜꯂꯛꯞꯄ ꯀꯥꯟꯗ ꯉꯥ ꯐꯥꯕ ꯆꯠꯀꯅꯤ
ꯅꯪꯒꯤ ꯃꯃꯥ ꯕꯕꯥꯈꯣꯏꯁꯨ ꯂꯣꯏꯅꯃꯛ ꯏꯝꯐꯥꯜ ꯅꯣꯏꯒꯤ ꯁꯤꯇꯜꯗꯣ ꯇꯧꯔꯕ꯭ꯔꯣ ꯏꯝꯐꯥꯜꯗꯒꯤ
ꯂꯣꯏ ꯂꯩ ꯍꯣꯏ
ꯃꯗꯤ ꯋꯥꯔ
ꯀꯗꯤ ꯅꯨꯡꯉꯥꯏꯅꯗ ꯑꯁ
ꯎꯝ
ꯉꯥꯛꯇꯪ ꯂꯩꯔꯒ ꯑꯩ ꯆꯤꯟꯕ ꯍꯧꯔꯅꯦ ꯑꯃꯃꯨꯛ ꯃꯥꯒꯤ ꯃꯥꯒꯤ ꯅꯨꯄꯤ ꯄꯨꯁꯤꯜꯂꯛꯑꯗꯤ
ꯅꯣꯏ ꯅꯨꯄꯥ ꯀꯩꯌꯥꯅꯣ
ꯑꯩꯗꯤ ꯁꯦꯡꯅ ꯍꯥꯏꯔꯗꯤ ꯑꯩꯗꯤ ꯁꯤꯗ ꯂꯩꯅꯤꯡꯗꯦꯗ ꯑꯩꯗꯤ ꯆꯤꯡꯗ ꯂꯩꯅꯤꯡꯉꯤꯗ
ꯆꯤꯡꯅ ꯂꯩꯕ ꯉꯝꯂꯅꯤ
ꯎꯝ ꯑꯗꯨꯒꯤ ꯑꯩꯗꯤ ꯑꯩꯈꯣꯏ ꯕꯕꯥꯗ ꯍꯥꯏꯕꯅꯦ ꯆꯤꯡꯗ ꯑꯩꯗꯤ ꯌꯨꯝ ꯁꯥꯕꯤꯔꯣ ꯍꯥꯏꯅ ꯍꯥꯏꯕꯒꯤꯦ ꯅꯍꯥꯟ ꯂꯥꯁ ꯂꯥꯁ ꯇꯨ ꯌꯔ ꯕꯦꯛꯇ ꯁꯥꯕꯗꯤ ꯍꯧꯈ꯭ꯔꯕꯅꯦꯕꯀꯣ ꯑꯗꯨꯝ ꯦꯕꯔ ꯂꯩꯕꯥꯛ ꯍꯥꯞꯆꯤꯜꯂꯒ ꯀꯩꯀꯩ ꯇꯧꯔꯒꯀꯣ ꯇꯧꯔꯒ ꯗꯨꯝ ꯌꯨꯝꯗ ꯏꯆꯝ ꯆꯝꯅ ꯁꯥꯠ ꯑꯃꯒꯨꯝꯕ ꯑꯗꯨꯝ ꯍꯩꯔꯒ ꯐꯖꯅ ꯌꯥꯝ ꯁꯦꯡꯅ ꯒ꯭ꯌꯥꯟ ꯇꯥꯅꯀꯣ ꯅꯨꯡꯁꯤꯠꯁꯨ ꯁꯦꯡꯕ ꯏꯟꯖꯥꯡ ꯅꯥꯄꯤꯁꯨ ꯑꯍꯥꯎ ꯍꯥꯎꯕ ꯑꯗꯨꯝ ꯁꯦꯡꯕ ꯅꯥꯄꯤ ꯍꯥꯔ ꯌꯥꯎꯗꯕ ꯄꯣꯠ ꯑꯗꯨꯝ ꯆꯥꯕ ꯐꯪꯕꯅꯤꯅ ꯅꯠꯇ꯭ꯔꯥ ꯆꯤꯡꯗ ꯂꯩꯅꯤꯡꯉꯩꯗꯤ ꯑꯩꯗꯤ ꯇꯨꯝꯅꯤꯡꯈ꯭ꯔꯦ ꯍꯀꯝꯆꯟ ꯆꯜꯂꯒ ꯆꯠꯂꯑꯦ ꯇꯨꯝꯅꯤꯡꯕꯒꯤ ꯍꯀꯥꯝ ꯆꯟ ꯆꯜꯂꯒ ꯆꯠꯂꯒ ꯂꯩꯔꯦ
ꯑꯣ ꯇꯨꯝꯕ ꯃꯄꯨꯡ ꯐꯥꯗꯕꯒꯤ ꯑꯣꯏꯔꯝꯅꯤꯑꯦ
ꯃꯄꯨꯡ ꯇꯨꯝꯕ ꯃꯄꯨꯡ ꯐꯠꯇ꯭ꯔꯦ ꯍꯣꯏ ꯉꯔꯥꯡꯁꯨ ꯈꯔ ꯊꯦꯡꯅ ꯆꯥꯛ ꯆꯥꯔꯦ ꯑꯌꯨꯛꯇ ꯄꯨꯡ ꯑꯌꯨꯛꯇ ꯆꯥꯔꯦ ꯑꯗꯨꯒ ꯄꯨꯡ ꯃꯉꯥ ꯅꯪꯅꯤ ꯄꯨꯡ ꯃꯔꯤ ꯃꯈꯥꯏ ꯑꯗꯨꯋꯥꯏꯗ ꯍꯧꯒꯠꯂꯦ ꯑꯃꯨꯛꯀ ꯁꯥꯅ ꯁꯥꯅꯕ ꯆꯠꯂꯦ ꯑꯗꯨꯒ ꯍꯧꯖꯤꯛ ꯊꯕꯛ ꯆꯠꯂꯦ
ꯋꯥꯟ
ꯍꯦꯟꯅ ꯇꯨꯝꯅꯤꯡꯕꯗꯤꯀꯣ ꯍꯦꯟꯅ ꯇꯨꯝꯅꯤꯡꯕꯗꯤ ꯆꯥꯛ ꯆꯥꯕ ꯂꯣꯏꯔ ꯇꯨꯝꯅꯤꯡꯈ꯭ꯔꯅꯦ ꯒꯥꯔꯤ ꯊꯧꯔꯗꯤ ꯆꯥꯕ ꯂꯣꯏꯔ ꯃꯨꯛ ꯇꯧꯔꯅꯤ
ꯍꯣꯏ
ꯉꯁꯤ ꯀꯔꯤ ꯃꯄꯥꯟꯗꯒꯤꯗꯤ ꯆꯥꯛ ꯆꯥꯗꯣꯏꯔꯥ
ꯀꯔꯤ ꯍꯥꯏꯕ
ꯉꯁꯤꯗꯤ ꯃꯄꯥꯟꯗꯒꯤ ꯆꯥꯛ
ꯔ ꯍꯣꯏ ꯆꯥꯅꯤ ꯍꯣꯏ ꯆꯥꯅꯤ ꯑꯗꯨꯒ ꯀꯩ ꯍꯥꯏꯁꯤꯔꯥ ꯍꯣꯏ ꯑꯗꯨꯝ ꯗꯦꯜꯂꯤ ꯑꯦꯂꯚꯦꯟꯁꯇꯒꯤ ꯑꯗꯨꯝ ꯀꯛꯀꯗꯕ ꯃꯥꯜꯂꯦ
ꯀꯩ ꯀꯔꯤ ꯃꯊꯦꯜ ꯅꯥꯄꯤ ꯆꯥꯒꯦ ꯅꯣꯏꯕꯣ
ꯍꯣꯇꯦꯜꯗ ꯆꯥꯔꯗꯤ ꯑꯗꯨꯝ ꯑꯩꯈꯣꯏꯒꯤ ꯑꯄꯥꯝꯕ ꯍꯤꯟꯖꯥꯡ ꯂꯩꯔꯒ ꯌꯦꯟꯁꯥ ꯆꯥꯅꯤꯡꯉꯤꯅꯤ ꯌꯦꯟꯁꯥ ꯑꯗꯨꯕꯨ ꯍꯟꯗꯛꯁꯦ ꯑꯩ ꯏ ꯄꯤꯕꯤꯕꯒꯤꯀꯣ ꯁꯥ ꯌꯥꯝ ꯆꯥꯅꯤꯡꯕꯁꯤꯗꯤ ꯂꯣꯏꯔꯦ ꯁꯦꯡꯕ
ꯌꯥꯗꯨꯅꯤ ꯇꯧꯕ꯭ꯔ ꯅꯪ
ꯍ
ꯒꯌꯥꯟꯗꯨꯅꯤ ꯇꯧꯕ꯭ꯔꯥ
ꯇꯥꯗꯦ ꯀꯔꯤ ꯍꯥꯏꯕ
ꯒꯌꯥꯟꯗꯨꯅꯤ
ꯍꯣꯏ ꯍꯣꯏ ꯅꯠꯇꯦꯗ ꯗꯣꯅꯦꯁꯟ ꯇꯧꯗꯕ ꯑꯩꯅ ꯃꯤ ꯑꯃꯒꯤ ꯄꯤꯕꯤꯕꯀꯣ ꯑꯩꯈꯣꯏꯒꯤ ꯏꯃꯥꯟꯅꯕꯗꯣ
ꯎꯝ
ꯑꯩꯈꯣꯏꯒꯤ ꯕꯦꯁ ꯐ꯭ꯔꯦꯟ ꯑꯃ ꯂꯩꯌꯦꯕꯀꯣ ꯆꯤꯡꯗ
ꯎꯝ
ꯃꯥꯗꯣ ꯕꯤ ꯄꯤ ꯍꯥꯏ ꯑꯣꯏꯑꯦ ꯍꯥꯏꯕꯒꯤ ꯕꯤ ꯄꯤ ꯂꯣ ꯇꯧꯅꯤ ꯕꯤ ꯄꯤ ꯍꯥꯏ ꯑꯣꯏꯑꯦ ꯍꯥꯏꯕꯒꯤ ꯋꯤꯗꯥꯎꯠ ꯗꯣꯛꯇꯔ ꯀꯟꯁꯔꯟ ꯃꯥ ꯕꯤ ꯄꯤꯒꯤ ꯍꯤꯗꯥꯛꯁꯨ ꯆꯥꯔꯦ ꯍꯥꯏꯌꯦ ꯑꯗꯨꯒ ꯑ ꯇꯤꯝꯄꯨ ꯍꯣꯏꯗꯣ ꯈꯪꯕ꯭ꯔꯥ ꯅꯣꯡꯃꯥꯡꯈꯥ ꯃꯅꯥꯗꯣ
ꯍ ꯂꯃꯤ ꯊꯈꯥꯅꯤ ꯍꯣꯏ
ꯊꯛꯑꯦ ꯍꯥꯏ ꯑꯗꯨꯒꯤ ꯀꯤꯠꯅꯤ ꯑꯅꯤꯃꯛ ꯐꯦꯜ ꯇꯧꯋꯦ ꯍꯥꯏꯕꯒꯤꯀꯣ ꯑꯗꯨꯒꯤ ꯑꯩꯅ ꯄꯤꯕꯤꯌꯨ ꯑꯗꯨꯅꯦ ꯑꯗꯨꯒꯤ ꯑꯩꯅ ꯄꯤꯕꯤꯕ ꯑꯗꯨ ꯄꯤꯕꯤꯕ ꯂꯣꯏꯔꯕꯗꯒꯤꯗꯤ ꯑꯩꯗꯣ ꯑꯁ ꯆꯥꯅꯤꯡꯕꯁꯤꯗꯤ ꯆꯥꯅꯤꯡꯕꯁꯤꯗꯤꯀꯣ
ꯉꯥꯏꯔꯛꯀꯗꯧꯅꯦ
ꯑꯗꯨꯕꯨ ꯅꯣꯏꯗꯤ ꯅꯣꯏ ꯑꯗꯨꯗ ꯑꯗꯨꯝ ꯁꯅꯥꯕ ꯆꯠꯄꯅꯤꯅ ꯅꯠꯇ꯭ꯔꯥ
ꯑ
ꯆꯥꯕꯁꯤꯗ ꯑꯩ ꯅꯪ ꯑꯩ ꯆꯥꯕꯗ ꯎꯔꯨꯗ ꯈꯪꯒꯅꯤ ꯑꯩ ꯑꯣꯛꯁꯥ ꯍꯥꯟꯅꯗꯤꯀꯣ ꯀꯦꯞꯁꯨꯜꯗꯣ ꯆꯥꯅꯤꯡꯗꯕꯅꯦ ꯍꯧꯖꯤꯛ ꯑꯩ ꯀꯌꯥ ꯆꯥꯕ ꯉꯝꯃꯦ ꯈꯪꯕ꯭ꯔ ꯌꯥꯝ ꯆꯥꯎꯕꯗꯤ ꯑꯣꯏꯗꯦ ꯄꯤꯁꯇꯨꯀꯣ ꯑꯗꯨ ꯑꯣꯏꯔꯁꯨ ꯀꯦꯞꯁꯨꯒ ꯃꯇꯣꯡꯒ ꯑꯗꯨꯝ ꯛꯁꯇꯣꯞꯇ ꯐꯤꯐꯇꯤꯟ ꯄꯤꯁꯀꯨꯝꯕꯗꯤ ꯑꯩ ꯆꯥꯕ ꯉꯝꯒꯅꯤ ꯑꯩꯁꯨ ꯈꯪꯕꯅꯤ ꯏꯊꯟꯗ
ꯑꯞꯁꯥꯗꯨ ꯌꯥꯝꯅ ꯆꯥꯕ ꯉꯝꯗꯦ
ꯎꯝ ꯗꯨꯕꯨ ꯀꯔꯤ ꯎꯄꯥꯏ ꯂꯩ ꯆꯥꯅꯤꯡꯉꯤ ꯑꯗꯨꯝ ꯆꯥꯒ꯭ꯔꯦ ꯉꯁꯤ ꯑꯌꯨꯛ ꯑꯩ ꯊꯕꯛ ꯆꯠꯂꯝꯗꯥꯏꯗ ꯑꯩ ꯕꯣꯜ ꯈꯔꯕꯨꯗꯤ ꯌꯦꯡꯉꯦ ꯁꯥꯎꯠ ꯀꯣꯔꯤꯌꯥꯒ ꯀꯔꯤ ꯍꯥꯏꯕ ꯁꯥꯎꯠ ꯑꯐ꯭ꯔꯤꯀꯥꯒ ꯁꯥꯟꯅꯩꯑꯕꯀꯣ
ꯋꯥ
ꯁꯥꯎꯠ ꯀꯣꯔꯤꯌꯥ ꯍꯣꯏꯗ ꯑꯩꯗꯤ ꯅꯨꯡꯁꯤꯌꯦꯕ ꯈꯪꯕ꯭ꯔꯥ ꯅꯨꯡꯁꯤꯕ ꯍꯥꯏꯕꯁꯦ ꯑꯩ ꯃꯔꯛ ꯃꯔꯛꯇ ꯑꯗꯨꯝ ꯀꯦ ꯗ꯭ꯔꯃꯥꯒꯨꯝꯕ ꯌꯦꯡꯉꯦꯕ ꯈꯪꯕ꯭ꯔꯥ
ꯍꯣꯏ ꯍꯣꯏ
ꯑꯗꯨꯒꯤ ꯅꯝꯕꯔ ꯁꯚꯦꯟꯗ ꯁꯣꯟ ꯍꯥꯏꯕ꯭ꯔꯥ ꯑꯗꯨ ꯅꯨꯄꯥꯗ ꯌꯥꯝ ꯅꯨꯡꯁꯤꯕꯅꯤꯅꯦ
ꯎꯝ ꯐꯖꯔꯕ꯭ꯔ ꯃꯣꯏꯒꯤ ꯄ꯭ꯂꯦꯁꯨ
ꯍꯩ ꯐꯖꯩ ꯍꯣꯏ ꯑꯗꯨꯕꯨ ꯃꯣꯏ ꯁꯥꯎꯠ ꯁꯥꯎꯠ ꯑꯐ꯭ꯔꯤꯀꯥ ꯑꯩꯈꯣꯏꯅ ꯉꯝꯕ꯭ꯔꯥ ꯈꯪꯗꯦ ꯃꯣꯏ ꯑꯩ ꯆꯠꯄ ꯃꯇꯝꯗꯗꯤ ꯋꯥꯟꯒ ꯖꯦꯔꯣ ꯂꯩꯕꯅꯦꯕꯀꯣ ꯀꯦ ꯗ꯭ꯔꯃꯥꯗꯣ ꯀꯣꯔꯣꯅꯥ ꯃꯇꯝꯗ ꯈꯪꯕ꯭ꯔꯥ ꯌꯨꯝꯗꯒꯤꯁꯨ ꯊꯣꯛꯄ ꯌꯥꯗꯕꯒꯤꯀꯣ ꯑꯁ ꯑꯩ ꯑꯗꯨꯗꯒꯤ ꯐꯣꯟꯗ ꯑꯗꯨꯝ ꯌꯦꯡꯕ ꯌꯦꯡꯕ ꯌꯦꯡꯕ ꯌꯦꯡꯕ ꯑꯁ ꯂꯣꯏꯔꯦ ꯌꯥꯝ ꯌꯦꯡꯕꯅꯦ ꯑꯩꯗꯣ ꯅꯣꯏꯁꯨ ꯌꯦꯡꯉꯝꯕꯅꯤꯅ
ꯀꯄꯨꯁꯨꯅ
ꯀꯥꯎꯁꯨ ꯀꯥꯎꯈ꯭ꯔꯦ ꯃꯃꯤꯡꯁꯨ ꯇꯤꯟꯒꯤ ꯃꯃꯤꯡ
ꯌꯥꯝ ꯑꯣꯏꯔꯝꯅꯤ
ꯇꯦꯔꯋꯦ ꯇꯨ ꯍꯦꯚꯦꯟ ꯑꯗꯨ ꯌꯦꯡꯉꯦ ꯑꯗꯨ ꯃꯇꯝꯗꯀꯣ ꯂꯤꯈ꯭ꯔꯦ ꯑꯗꯨꯗꯤ ꯑꯗꯨꯒ ꯀꯩꯔꯥ ꯍ꯭ꯋꯥꯔꯥꯡ ꯍ꯭ꯋꯥꯔꯥꯡ ꯀꯣ
ꯍꯣꯏ
ꯑꯗꯨ ꯌꯦꯡꯉꯦ ꯑꯗꯨꯒ ꯀꯔꯤ ꯀꯔꯤꯅ ꯌꯥꯝꯃꯦꯗ ꯑꯗꯨꯒ ꯋꯦꯠ ꯂꯤꯐꯇꯤꯡꯒꯤ ꯀꯤꯝꯕꯨꯛꯁꯨꯨ ꯍꯥꯏꯕ꯭ꯔꯥ ꯑ ꯑꯗꯨꯁꯨ ꯌꯦꯡꯉꯦ ꯌꯥꯝꯃꯦꯗ ꯀꯥꯎꯈ꯭ꯔ ꯃꯃꯤꯡꯁꯤꯁꯨ ꯑꯗꯨꯕꯨ ꯑꯩꯅ ꯑꯗꯨꯝ ꯀꯔꯤ ꯍꯥꯏꯁꯤꯔꯥ ꯊꯋꯥꯏ ꯌꯥꯎꯅ ꯌꯦꯡꯕꯤꯕ ꯍꯥꯏꯕ ꯇꯥꯔꯦ
ꯎꯝ
ꯅꯣꯏ ꯊꯄꯥꯛ ꯃꯐꯝꯒꯤ ꯌꯥꯎꯅꯤꯡꯉꯥꯏ ꯊꯨꯡꯅ ꯔꯤꯕ꯭ꯔꯣ
ꯍꯥꯥ
ꯊꯕ ꯃꯈ ꯈꯟ ꯆ ꯈꯟꯖ ꯏ ꯌꯥꯎꯔꯤꯉꯥꯏ ꯈꯔ ꯂꯥꯛꯄꯤꯕꯤꯣ ꯍꯥꯏꯕ
ꯌꯧꯔꯅꯤꯗ ꯑꯩꯅ ꯇꯞꯅ ꯇꯞꯅ ꯊꯧꯕꯒꯤꯅꯤꯅ ꯊꯨꯅ ꯌꯧꯍꯟꯅꯤꯡꯈ꯭ꯔꯕꯣ ꯊꯕꯛ ꯃꯐꯝꯗ
ꯅꯠꯇꯦꯗ
ꯑꯩꯗꯤ ꯊꯕꯛ ꯊꯕꯛ ꯁꯨꯕꯒꯨꯝꯕ ꯂꯩꯔꯗꯤ ꯇꯨꯅ ꯊꯣꯛꯄ ꯌꯥꯏ ꯍꯥꯏꯕꯅꯦꯗ
ꯎꯝ ꯎꯝ
ꯈꯟꯗꯦꯗ
ꯎꯝ ꯂꯝꯕꯤꯗꯣ ꯁꯣꯔꯠ ꯀꯠꯁꯨ ꯂꯩꯕꯀꯣ ꯑꯩꯅ ꯂꯣꯡ ꯀꯠꯇ ꯆꯠꯄ
ꯑꯎ
ꯑꯗꯨꯒ ꯇꯞꯅ ꯇꯞꯅ ꯊꯧꯔꯒ ꯑꯗꯨꯝ ꯅꯨꯡꯉꯥꯢ ꯅꯨꯡꯉꯥꯏꯗꯅ ꯍꯥꯏꯕꯗꯤ ꯇꯞꯅ ꯊꯧꯕꯗꯤ ꯑꯗꯨꯝ ꯕꯦꯁ ꯇꯥꯔꯦꯗꯅ ꯅꯠꯇ꯭ꯔꯥ
ꯍꯣꯏ ꯍꯣꯏ ꯃꯥꯅꯤꯅꯦ
ꯇ꯭ꯔꯦꯅꯤꯡ ꯍꯦꯛ ꯂꯣꯏꯔꯒ ꯌꯨꯝꯒꯤ ꯌꯨꯝꯒꯤ ꯁꯦꯕꯥꯗꯤ ꯐꯖꯅ ꯇꯧꯔꯝꯃꯨꯀꯣ ꯑꯈꯣꯏ ꯁꯤꯗꯤ ꯇ꯭ꯔꯦꯅꯤꯡ ꯍꯦꯛ ꯂꯣꯏꯈ꯭ꯔꯦ ꯍꯥꯏꯔ ꯑꯗꯣ ꯃꯌꯨꯝ ꯄꯥꯝꯕꯁꯦ ꯑꯦꯁ ꯁꯥꯎꯅꯤꯡꯕꯁꯤꯗꯤꯀꯣ ꯑꯩꯈꯣꯏ ꯄꯥ ꯍꯣꯏꯗꯣ ꯈꯪꯕ꯭ꯔꯥ ꯀꯔꯤꯅꯣ ꯌꯨꯝꯒꯤ ꯌꯨꯝ ꯑꯈꯣꯏ ꯏꯃꯨꯡꯒꯤ ꯀꯥꯟꯅꯒꯗꯕꯁꯨ ꯀꯔꯤꯁꯨ ꯇꯧꯕꯤꯗꯦ ꯍꯦꯛ ꯂꯣꯏꯔꯒ ꯆꯠꯈ꯭ꯔꯦ ꯍꯥꯏꯅ
ꯀꯩꯁꯨ ꯑꯗꯨꯃꯥꯏꯅ ꯇꯧꯋꯤ ꯇꯧꯒꯜꯂꯦ
ꯅꯨꯄꯤꯁꯨ ꯑꯗꯨꯃꯥꯏꯅ ꯇꯧꯔꯗꯤ ꯇꯧꯑꯦꯕꯅꯦ ꯅꯪꯁꯨ ꯅꯨꯄꯤ ꯅꯠꯇ꯭ꯔꯥ
ꯍꯣꯏ
ꯅꯪꯗꯤ ꯎꯝ ꯐꯤꯐꯥ ꯋꯥꯔꯜ ꯀꯞꯀꯤ ꯅꯪꯒꯤ ꯐꯦꯟꯗꯤ ꯕꯤꯛ ꯐꯦꯟꯗꯤ ꯀꯅꯥ ꯇꯥꯔꯦ
ꯑꯩꯗꯤ ꯃꯦꯁꯤꯕꯨ ꯁꯄꯣꯠ ꯇꯧꯕꯅꯤ ꯑꯔꯖꯦꯟꯇꯤꯅꯤ ꯎꯝ ꯑꯔꯖꯦꯟꯇꯤꯅꯥꯒ ꯁ꯭ꯄꯦꯟ ꯁꯄ꯭ꯔꯣꯠ ꯇꯧꯅꯤ ꯃꯗꯨꯗꯗꯤ ꯄꯥꯝꯃꯦ ꯎꯝ ꯁ꯭ꯄꯦꯟꯒꯤ ꯄ꯭ꯂꯦꯁꯨ ꯐꯖꯥꯏ
ꯍꯣꯏ ꯐꯨꯠꯕꯣꯜ ꯁꯥꯟꯅꯔꯛꯄ ꯃꯤꯁꯤꯡꯅ ꯍꯥꯏꯔꯕꯅꯤꯅ ꯐꯖꯔꯝꯒꯅꯤꯗ
ꯍꯥꯏꯕꯗꯤ ꯌꯦꯡꯕ ꯀꯥꯟꯗ ꯂꯩꯌꯦꯅ ꯃꯤ ꯈꯔꯗꯤ ꯔꯐ ꯑꯣꯏꯅ ꯁꯥꯟꯅꯕꯁꯤꯡꯁꯨ ꯂꯣꯏꯌꯦ ꯇꯦꯔꯥ ꯃꯣꯏꯅ ꯕꯣꯜ ꯄꯥꯏꯕ ꯀꯥꯟꯗ ꯌꯥꯝꯅ ꯃꯣꯏꯉꯣꯟꯗ ꯂꯩꯕꯗꯣ ꯑꯗꯨ ꯑꯣꯏꯕꯁ ꯄꯦꯟꯒꯤꯗꯣ ꯕꯣꯜꯗꯨ ꯃꯉꯣꯟꯗ ꯀꯩ ꯍꯥꯏꯁꯤꯔ
ꯄꯥꯁ ꯄꯤꯕꯗ
ꯎꯝ ꯄꯥꯁꯤꯡ ꯃꯄꯤ ꯍꯣꯏ ꯍꯣꯏ
ꯑꯗꯣ ꯋꯥꯔꯤꯁꯦ ꯁꯅꯥꯕꯨꯗꯤ ꯅꯨꯡꯗꯤ ꯅꯨꯡꯉꯥꯏꯔꯦ ꯑꯗꯨꯕꯨ ꯑꯩ ꯃꯐꯝꯁꯦ ꯌꯧꯔꯦ ꯀꯃꯥꯏꯅ ꯇꯧꯁꯦꯔꯥ
ꯍꯣ ꯍꯣꯏ ꯑꯗꯨ ꯑꯣꯏꯗꯤ ꯊꯝꯁꯤ
ꯍꯣꯏ ꯍꯣꯏ
ꯑ ꯑꯩ ꯌꯥꯝ ꯅꯨꯉꯥꯏꯌꯦꯀꯣ
ꯍꯣꯏ ꯍꯣꯏ ꯍꯣꯏ
ꯎꯝ ꯎꯝ